ꯆꯦ ꯇꯥꯔ ꯑꯧ ꯇꯥꯢ ꯎꯝ
ꯅꯣꯡ ꯆꯨꯁꯤꯗ ꯇꯧꯔꯤ ꯑꯣꯏꯔꯝꯒꯅꯤ ꯈꯔ ꯄꯠ ꯄꯠ ꯄꯠ ꯄꯠ ꯄꯠ
ꯑꯥ ꯆꯦ ꯐꯤꯂꯝ ꯌꯦꯡꯉꯤꯗꯣ ꯀꯦ ꯗ꯭ꯔꯃꯥꯔꯣ
ꯑ ꯗ꯭ꯔꯃꯁꯨ ꯌꯦꯡꯉꯦ ꯑꯗꯒꯤ ꯑꯗꯨꯝ ꯎꯝ ꯀꯩꯅꯣꯒꯤꯒꯨꯝꯕ ꯑꯅꯤ ꯆꯠꯄꯤꯒꯨꯝꯕ ꯑꯗꯨꯒꯨꯝꯕꯁꯨ ꯌꯦꯡꯉꯤ ꯌꯨꯇ꯭ꯌꯨꯕꯇ
ꯑ ꯑꯩꯈꯣꯏ ꯑꯩ ꯏꯅꯥꯎꯄꯤꯗꯨꯨꯁꯨ ꯑꯅꯤ ꯆꯠꯄꯤꯗ ꯌꯥꯝ ꯉꯥꯎꯋꯦ
ꯅꯨꯡꯉꯥꯏꯕꯅꯤ ꯌꯥꯝꯅ ꯃꯣꯏꯒꯤ
ꯑꯩꯈꯣꯏ ꯃꯥꯅꯥ ꯉꯥꯡꯗꯣꯏꯅꯤ ꯀꯔꯤꯗ ꯅꯪꯅ ꯑꯁꯤ ꯌꯦꯡꯅꯤꯡꯉꯤꯁꯦꯅ
ꯋꯥꯔꯤꯒꯨꯝꯕ ꯇꯥꯕꯁꯨ ꯅꯨꯡꯉꯥꯏ
ꯑ ꯋꯥꯔꯤ ꯋꯥꯔꯤꯗꯤ ꯑꯩꯅ ꯑꯣꯏꯅ ꯇꯥ
ꯋꯥꯔꯤ ꯍꯥꯏꯔꯒ ꯑꯩꯗꯣ ꯋꯥꯏꯊꯧ ꯂꯥꯟ ꯌꯥꯗ꯭ꯔꯦ ꯍꯥꯏꯕ ꯑꯣꯔꯦꯟꯖ ꯇꯝꯅ ꯑꯗꯨꯝ ꯅꯤꯡꯁꯤꯡ ꯂꯩꯔꯦ ꯍꯥꯏꯕ ꯑꯃ ꯁꯤꯡꯒꯥꯔꯩ ꯈꯣꯡꯒꯨꯟꯗꯣ
ꯑꯥ
ꯑꯗ ꯍꯦꯔꯣꯅꯤꯗꯣ ꯀꯩꯅꯣꯗꯩ ꯑꯣꯏꯗꯅ ꯑꯗꯨꯗꯒꯤ ꯑꯗꯨ ꯃꯄꯥꯁꯦ ꯂꯥꯟꯕ ꯈꯨꯗꯤꯡꯒꯤ ꯀꯤꯍꯣꯝ ꯃꯌꯥꯝ ꯌꯣꯜꯂꯝꯕꯁꯦ ꯑꯗꯨꯝ ꯀꯣꯛꯁꯤꯗ ꯑꯣꯔꯦꯟꯖ ꯇꯝꯅ ꯑꯗꯨꯝ ꯂꯩ ꯍꯥꯏꯕ
ꯑꯗꯨꯒꯤꯗꯤ ꯇꯥꯗ꯭ꯔꯤ ꯃꯥꯂꯦ ꯋꯥꯔꯤꯗꯣ ꯑꯩꯅ ꯇꯥꯕꯗꯨꯅ ꯑꯩ ꯈꯔ ꯑꯩ ꯋꯥꯔꯤꯗꯤ ꯌꯥꯝ ꯄꯥꯛ ꯇꯥꯔꯝꯗꯦꯕꯀꯣ ꯑꯩ ꯏꯅꯥꯎꯄꯤꯁꯤꯅ ꯑꯃꯨꯛ ꯋꯥꯔꯤ ꯉꯥꯎꯋꯦ ꯑꯗꯨꯒꯤ ꯃꯥꯏ ꯋꯥꯔꯤ ꯌꯥꯝ ꯇꯥꯕꯒꯤ ꯃꯥꯅ ꯅꯨꯡꯉꯥꯏꯕꯅꯦ ꯅꯨꯡꯉꯥꯏꯕꯅꯦ ꯇꯥꯎ ꯍꯥꯏꯕꯒꯤ ꯐꯩꯌꯦꯕ ꯑꯃ ꯀꯥꯎꯔꯦ ꯑꯩꯒꯤ ꯁꯤꯖꯥ ꯍꯥꯏꯕꯔꯥ
ꯑꯥ
ꯑꯗꯨꯗꯨ ꯇꯥꯏ ꯑꯗꯒꯤ ꯍꯟꯗꯛ
ꯖꯕꯅꯤ
ꯎꯝ
ꯑꯁ ꯃꯕꯦꯝꯃꯥ ꯁꯤꯖꯥ ꯇꯥꯕꯗꯗꯤ ꯃꯕꯦꯝꯁꯤꯖꯥ ꯇꯥꯕꯗꯗꯤ ꯌꯥꯝ ꯀꯞꯄꯅꯦ ꯇꯥꯗ꯭ꯔꯣ ꯆꯦ
ꯃꯕꯦꯝꯃꯥ ꯁꯤꯖꯥ ꯍꯥꯏꯕꯔꯣ ꯈꯪꯗꯦ ꯑꯃꯁꯨ ꯇꯥꯒꯤꯕꯅꯦ ꯍꯟꯗꯛ ꯌꯥꯝ ꯀꯞꯈꯤꯕ ꯑꯃ ꯃꯌꯥꯝꯅ ꯌꯨꯇ꯭ꯌꯨꯕꯇꯒ ꯌꯥꯝ ꯀꯞꯄ ꯐꯦꯁꯕꯨꯛꯇ ꯌꯥꯝ ꯊꯥꯒꯠꯅꯔꯛꯈꯤꯕꯗꯣ
ꯀꯩꯅꯣꯁꯨ ꯀꯛꯄꯅꯦ ꯍꯦꯔꯣ ꯁꯤꯔꯤꯗꯨꯅ ꯀꯩꯅꯣ ꯑꯣꯏꯕ
ꯑꯥꯑꯥ ꯍꯥꯔ‌ꯦꯝꯗ ꯁꯤꯖꯥ ꯀꯥꯎꯑꯦ ꯋꯥꯔꯤꯁꯦ ꯇꯥꯥꯊ‌ꯣꯛꯈꯔꯒ ꯃꯃꯤꯡ
ꯎꯝ ꯀꯩ ꯃꯩꯔꯥꯕꯒ ꯂꯥꯏꯖꯒꯒꯤ ꯋꯥꯔꯤꯁꯤꯗꯤ ꯑꯁ ꯀꯩꯗ ꯍꯪꯉꯨꯔꯟ ꯌꯥꯝ ꯄꯥꯝꯖꯕꯗꯣ ꯑꯗꯨ ꯑꯣꯏ ꯍꯥꯏꯕ
ꯎꯝ ꯋꯥꯔꯤꯁꯤꯁꯨ ꯇꯥꯕ ꯍꯧꯒꯔꯗꯤ ꯑꯗꯨꯁꯨ ꯑ‌ꯦꯗꯤꯛ ꯆꯨꯏꯗ ꯅꯨꯡꯉꯥꯏ ꯑꯗꯣ ꯑꯗꯨꯅꯗꯤ ꯐꯩ ꯗ꯭ꯔꯃꯥ ꯌꯦꯡꯕꯒ ꯍꯥꯏꯔꯨꯔꯗꯤ ꯑꯗꯨꯅꯗꯤ ꯊꯕꯛ ꯑꯃꯨꯛ ꯇꯧꯕ ꯌꯥꯏꯗꯅ ꯇꯥ ꯇꯥꯅ ꯇꯧꯕꯅꯤꯅ
ꯍꯣꯏ ꯊꯕꯛ ꯇꯧꯕꯗ ꯋꯥꯔꯤꯗꯣ ꯇꯥꯥꯟ ꯇꯥꯅ ꯇꯧꯈꯤꯕꯗꯣ ꯗ꯭ꯔꯃꯥ ꯌꯦꯡꯕꯁꯤꯗꯤ ꯑꯃꯨꯛ ꯗꯥꯏꯔꯦꯛ ꯃꯇꯝ ꯀꯥꯏꯊꯣꯛꯑ ꯌꯦꯡꯗꯗꯤ ꯌꯥꯗꯦꯗꯅ
ꯌꯥꯗꯦ ꯉꯥꯡꯗꯣꯏꯅꯦ ꯑꯩꯅ ꯁꯨꯝ ꯗ꯭ꯔꯃꯥꯁꯨꯝ ꯌꯦꯡ ꯂꯩꯕ ꯑꯩꯈꯣꯏ ꯃꯁꯤꯅꯥꯅꯦ ꯅꯪ ꯗ꯭ꯔꯃꯥꯗꯨꯅ ꯑꯣꯏ ꯌꯥꯔꯗ꯭ꯔꯥꯅ ꯃꯇꯝ ꯃꯥꯡꯍꯜꯂꯦꯅ
ꯑꯥ ꯑꯩꯗꯣ ꯀꯩꯅꯣꯃꯨꯛꯇꯪ ꯌꯦꯡꯉꯝꯃꯦꯕ ꯕꯣꯏꯁ ꯑꯣꯕꯔ ꯐ꯭ꯂꯥꯋꯥꯔꯗꯣ ꯊꯥꯏꯅꯒꯤꯗꯣ ꯃꯔꯛ ꯑꯃ ꯑꯗꯨꯗꯨꯏ ꯑꯩꯅ ꯂꯣꯏꯁꯟꯕ ꯇꯥꯟꯕ ꯑꯩꯈꯣꯏ ꯃꯥꯅ ꯐꯃꯨꯡꯗꯗ ꯂꯩꯌꯦꯅ ꯊꯤꯅ ꯉꯥꯡ
ꯉꯥꯎꯗꯅ ꯆꯠꯄ ꯇꯥꯥꯔꯦꯅ
ꯅꯨꯡꯉꯥꯏꯕꯅꯤ ꯗꯔ꯭ꯃꯥꯒꯨꯝꯕ ꯌꯦꯡꯉꯒ ꯅꯪꯗꯤ ꯀꯔꯝꯕ ꯀꯩꯅꯣꯒꯨꯝꯕꯅ ꯌꯦꯡꯕ ꯅꯨꯡꯉꯥꯏ ꯔꯣꯃꯥꯟꯁꯀꯨꯝꯕ ꯄꯥꯝꯕ꯭ꯔꯥ ꯅꯠꯇ꯭ꯔꯒ ꯊ꯭ꯔꯤꯂꯔꯒꯨꯝꯕ ꯄꯥꯝꯕ꯭ꯔꯥ ꯀꯔꯝꯕꯥ ꯄꯥꯝ ꯋꯥꯔꯤꯗ ꯑꯣꯏꯔꯖꯨ
ꯋꯥꯔꯤꯗ ꯑꯣꯏꯔꯒꯅ ꯈꯔ ꯑꯗꯨꯝ ꯀ꯭ꯔꯥꯏꯝꯒꯤꯒꯨꯝꯕ ꯈꯔ ꯆꯪꯕ ꯈꯔ ꯊꯤꯖꯤꯟ ꯈꯣꯠꯆꯤꯟꯕꯒꯤ ꯀꯩꯅꯣ ꯇꯧꯕꯁꯦ ꯁꯤꯒꯨꯝꯕ ꯑꯗꯒꯤ ꯔꯣꯃꯥꯟꯁ ꯌꯥꯝ ꯌꯥꯎꯕꯁꯨ ꯇꯥꯕ ꯅꯨꯡꯉꯥꯏꯇꯦꯗ ꯋꯥꯔꯤꯗ ꯑꯗ‌ꯣ ꯐ ꯐꯤꯂꯝꯗꯤ ꯑꯃꯨꯛ ꯌꯦꯡꯈꯤꯗ꯭ꯔꯕꯅꯤꯅ ꯐꯖꯅ ꯈꯪꯗ꯭ꯔꯦꯀꯣ ꯑꯗꯨꯒ ꯋꯥꯔꯤ ꯇꯥꯕꯗꯗꯤ ꯑꯗꯨꯃꯥꯏꯅ ꯑꯣꯏꯕꯖꯤꯅ ꯅꯨꯡꯉꯥꯏꯕ
ꯋꯥꯔꯤ ꯍꯣꯏ ꯋꯥꯔꯤꯗꯗꯤ ꯑꯗꯨꯝꯕ ꯅꯨꯡꯉꯥꯏ
ꯎꯝ
ꯑꯩꯅ ꯐꯤꯂꯝꯒꯨꯝꯕ ꯑꯣꯏꯅ ꯌꯦꯡꯉꯒꯅ ꯍꯤꯔꯣꯔ ꯍ‌ꯦꯔꯣꯏꯟꯂ ꯑꯃ ꯁꯤꯔꯒꯗꯤ ꯌꯥꯝ ꯅꯨꯡꯉꯥꯏꯖꯕꯗ‌ꯣ ꯇꯧꯋꯦ ꯑꯕ ꯀꯩꯅ‌ꯣ ꯑꯃ ꯃꯤꯠꯀ ꯄꯨꯡꯄ‌ꯣꯝꯡ ꯄ‌ꯣꯡꯒꯩ ꯀꯞꯄꯒ ꯅꯨꯡꯉꯥꯏꯖꯕꯤꯗꯣ
ꯑꯥ
ꯎꯝ ꯒꯤ ꯑꯄꯥꯝꯕꯄꯥꯝꯕꯅꯤ ꯃꯤꯅ ꯀꯩꯅꯣꯒꯨꯝꯕ ꯑꯀꯤꯕꯒꯨꯝꯕ ꯈꯔ ꯌꯦꯡꯗꯅ ꯅꯨꯡꯉꯥꯏ ꯍꯥꯏꯕꯁꯨ ꯌꯥꯎꯋꯤ
ꯑ ꯑꯩ ꯍꯣꯔ‌ꯣꯔ ꯃꯨꯚꯤ ꯌꯦꯡꯕꯁꯤꯃꯗꯤ ꯁꯨꯡ ꯍꯩ ꯍꯩꯅꯗ꯭ꯔꯦ ꯈꯪꯗꯦ ꯑꯩꯉꯣꯟꯗ ꯌꯥꯝ ꯍꯩꯅꯗꯕꯗꯣ ꯑꯣꯏ ꯍꯥꯏꯕ
ꯑꯩꯁꯨ ꯉꯝꯗꯦ ꯀꯤꯖꯩ ꯌꯥꯝ ꯀꯞꯄ ꯅꯠꯇ꯭ꯔꯒꯅ ꯌꯥꯝ ꯅꯣꯛꯈꯤꯕ ꯑꯃ ꯌꯦꯡꯈꯤꯕ ꯑꯃ
ꯑꯥ ꯍꯣꯏ ꯑꯗꯨꯒꯨꯝꯕ ꯑꯃ ꯐꯩꯌꯦꯕ ꯍꯥꯏꯗꯤ ꯑꯥ ꯐꯤꯂꯝꯒꯨꯝꯕ ꯌꯦꯡꯕꯗ ꯀꯞꯈ꯭ꯔꯕ ꯑꯃ ꯐꯔꯦ ꯅꯣꯛꯈ꯭ꯔꯕ ꯑꯃ ꯐꯔꯦ ꯑꯗꯨꯒ ꯍꯣꯔ‌ꯣꯔ ꯃꯨꯚꯤ ꯌꯦꯡꯕꯁꯤꯃ ꯁꯨꯛꯉꯝ ꯍ‌ꯦꯛ ꯉꯝꯗ꯭ꯔꯦ ꯋꯥꯔꯤ ꯇꯥꯕꯐꯥꯎ ꯐꯖꯅ ꯉꯝꯗꯦ
ꯑꯣꯝ
ꯈꯪꯗꯦ ꯃꯁꯥꯏ ꯈꯔ ꯀꯤꯒꯟꯕ ꯑꯣꯏ
ꯑꯩꯉꯣꯟꯗꯁꯨ ꯍꯩꯁꯨ ꯍꯩꯅꯗꯦꯕ ꯑꯗꯨꯃꯥꯏꯅ ꯍꯣꯔꯒꯤ ꯀꯩꯅꯣ ꯇꯧꯕꯁꯦ ꯃꯣꯏꯒꯤ ꯃ꯭ꯌꯨꯖꯤꯛ ꯑꯃ ꯂꯩꯕꯅꯤꯅꯦ ꯑꯗꯨ ꯃ꯭ꯌꯨꯖꯤꯛꯇꯣ ꯇꯥꯕꯗ ꯇꯨꯒ ꯈꯦꯌꯥꯎ ꯈꯦꯌꯥꯎ ꯆꯨꯡꯉꯒ
ꯐꯣꯟꯁꯦ ꯉꯁꯥꯏꯗꯤ ꯃꯈꯣꯟꯁꯦ ꯌꯥꯝ ꯇꯞꯅ ꯇꯥꯔꯝꯕꯅꯦ ꯑꯩꯅ ꯕꯣꯂꯨꯝ ꯂꯩꯗꯕꯩ ꯑꯣꯏꯔꯦ ꯅꯩꯊꯠꯂꯀꯥꯟꯗ ꯍꯧꯖꯤꯛꯁꯨ ꯇꯥꯔꯛꯑꯦ ꯍꯧꯅ
ꯑꯩꯁꯨ ꯑꯃꯨꯛꯃꯨꯛ ꯇꯧꯋꯦ ꯇꯥꯗꯦ ꯇꯥꯗꯦ ꯀꯥꯟꯅ ꯇꯧꯔꯒ ꯕꯣꯂꯨꯝ ꯇꯤꯈꯠꯇꯅ ꯂꯩꯗ ꯂꯩꯔꯝꯕ
ꯉꯁꯤꯗꯤ ꯁꯨꯇꯤꯅꯤꯅ ꯇꯨꯝꯃꯒ ꯂꯩꯔꯦ ꯐꯖꯅ
ꯑ ꯑꯁ ꯉꯁꯤꯗꯤ ꯇꯨꯝꯕ ꯄꯦꯟꯕꯅꯤ ꯀꯩꯅꯣ ꯑꯌꯨꯛꯀꯥꯁꯦ ꯊꯦꯡꯅ ꯍꯧꯒꯠꯂꯦꯗꯩ ꯅꯨꯡꯗꯤꯟ ꯑꯃꯨꯛ ꯄꯨꯡꯈꯩ ꯇꯨꯝꯁꯤꯟꯕꯅꯦ ꯑꯩꯈꯣꯏ ꯃꯥꯅ ꯉꯁꯤꯗꯤ ꯄꯦꯜꯂꯦ ꯑꯩꯅ ꯅꯍꯥꯟꯈꯩꯗꯤ ꯉꯟꯇꯥ ꯉꯟꯇꯥ ꯍꯧꯒꯣꯠꯄꯅꯤꯅ ꯍꯥꯏꯗꯤ ꯑꯗꯨꯝ ꯀꯩꯅꯣ ꯒꯥꯔꯤꯗ ꯎꯏꯕꯗꯣ ꯑꯗꯨꯃꯥꯏꯅ ꯑꯣꯏꯅ ꯇꯧꯋꯦꯕ ꯑꯗꯨꯒ ꯉꯁꯤꯗꯤ ꯐꯖꯅ ꯄꯦꯜꯂꯦ ꯑꯩ ꯇꯨꯝꯕ
ꯍꯌꯦꯡꯐꯥꯎ ꯇꯨꯝꯊꯣꯛ ꯌꯥꯔꯅꯤ ꯍꯌꯦꯡꯗꯤ ꯁꯟꯗꯦꯅꯤꯅ
ꯑꯥ ꯑꯗꯣ ꯍꯌꯦꯡꯁꯦ ꯊꯕꯛ ꯑꯃ ꯂꯩꯔꯤꯕꯅꯤꯅ ꯑꯗꯨ ꯈꯤꯇꯪ ꯊꯥꯖꯕ ꯋꯥꯠꯂꯦ ꯇꯣꯇꯤꯁꯨ ꯂꯥꯛꯇꯣꯏꯅꯦꯕ ꯍꯌꯦꯡꯁꯦ
ꯊꯕꯛꯁꯦ ꯄꯨꯔꯥ ꯃꯐꯥꯡ ꯃꯐꯥꯡ ꯑꯣꯏꯅꯗꯣꯏꯅꯤ
ꯎꯝ
ꯑꯥ ꯂꯩꯀꯥꯏꯒꯤ ꯑꯣꯏꯕꯅꯤꯅ ꯑꯩꯈꯣꯏ ꯃꯥꯒ ꯑꯩꯒ ꯑꯅꯤꯃꯛ ꯑꯗꯨꯝ ꯍꯥꯏꯔꯛꯑꯦꯕ ꯑꯩꯅ ꯃꯃꯥ ꯍꯥꯏꯗꯤ ꯀꯩꯅꯥꯃꯥꯃꯣꯟꯅꯕꯤꯒꯤ ꯑꯣꯏꯅ ꯆꯠꯂꯒ ꯑꯩꯈꯣꯏ ꯃꯥꯅ ꯑꯃꯨꯛ ꯑꯍꯟꯒꯤ ꯑꯣꯏꯅ ꯆꯠꯄꯗꯣ
ꯑꯗꯨꯃꯥꯏꯅ ꯇꯧꯅꯤꯡꯉꯥꯏ ꯑꯗꯣ ꯑꯁ ꯑꯅꯤꯃꯛ ꯆꯠꯇꯣꯏꯅꯤꯅ ꯐꯖꯗꯣꯏꯅꯦ ꯍꯌꯦꯡꯗꯤ ꯂꯧꯁꯨꯨ ꯍꯧꯖꯤꯛ ꯂꯧ ꯀꯟꯅꯁꯨ ꯅꯩꯔꯤꯕ ꯂꯧ ꯃꯇꯝ ꯑꯣꯏꯕꯒꯤ
ꯅꯣꯏꯁꯨ ꯂꯧ ꯇꯧꯕ꯭ꯔꯥ
ꯑꯥ ꯃꯤꯒꯤꯗ ꯎꯃꯤꯟꯅꯕꯗꯣ ꯀꯩꯅꯣ ꯇꯧꯕꯗꯣ ꯎꯝ ꯇꯪꯈꯥꯏ ꯆꯥꯕꯤ ꯑꯣꯏꯗꯣꯏꯅꯦꯕ ꯑꯩꯈꯣꯏꯅ ꯎꯔꯒ ꯂꯧꯄꯨꯗꯣ ꯑꯗꯨꯗꯨꯒ ꯇꯪꯈꯥꯏ ꯆꯥꯟꯅꯗꯣꯏꯕ
ꯈꯣꯏꯗꯤ ꯂꯧ ꯂꯩꯇꯝꯅꯤꯅ ꯑꯝꯇ ꯇꯧꯗꯦ
ꯃꯤꯒꯤ ꯎꯕꯤꯔꯤꯅꯦ ꯑꯩꯈꯣꯏꯁꯨ ꯆꯦꯗꯤ ꯂꯧꯀꯨꯝꯕꯗꯤ ꯍꯩꯇ꯭ꯔꯣ
ꯍꯩꯇꯤꯌꯦ
ꯎꯝ ꯑꯗꯨꯝ ꯀꯥ ꯍꯩꯄꯣꯟꯇꯦꯗ ꯂꯧ ꯈꯣꯝꯕꯗꯤ ꯈꯔ ꯈꯔ ꯏꯅꯩ ꯑꯩ ꯑꯩꯈꯣꯏ ꯃꯥꯒ ꯑꯩꯈꯣꯏꯕꯥꯒ ꯃꯇꯨꯡꯁꯨꯝ ꯑꯩꯈꯣꯏꯒꯤ ꯇꯧꯔꯀꯥꯟꯗ ꯃꯤ ꯅꯦꯛꯄꯗꯣ ꯑꯗꯨꯒ ꯀꯩꯅꯣ ꯃꯤꯒ ꯋꯥꯠꯂꯛꯑꯀꯥꯟꯗꯒ ꯆꯠꯄꯗ ꯑꯁ ꯂꯤꯟꯗꯒ ꯄꯥꯏꯁꯟꯕꯒ ꯌꯥꯎꯔꯤ ꯄꯣꯠꯅꯤꯗ
ꯏꯝꯃꯥꯏ ꯑꯩ ꯑꯣꯏꯔꯗꯤ ꯍꯧ ꯊꯥ ꯆꯦꯟꯒ꯭ꯔꯥꯅꯤ
ꯑꯃ ꯐꯧ ꯈꯥꯎꯗꯣꯛꯑꯒ ꯎꯝ ꯆꯔꯨꯈꯣꯡ ꯃꯊꯛꯇ ꯐꯧꯗꯣ ꯂꯣꯏ ꯇꯥꯎꯍꯜꯂꯥ ꯊꯝꯕꯩꯗꯣ
ꯑꯥ
ꯑꯗꯨꯗ ꯑꯗꯨꯒꯤ ꯃꯈꯥꯗ ꯆꯪꯉꯒ ꯃꯣꯏꯗꯣ ꯅꯨꯡꯁꯥꯒꯤ ꯑꯣꯏꯔꯣ ꯅꯣꯡꯒꯤ ꯑꯣꯏꯔꯣ ꯁꯨꯝ ꯊꯨꯞꯆꯕꯗꯣ ꯑꯗꯨ ꯑꯣꯏꯗꯣꯏꯅꯦꯕ ꯑꯩꯈꯣꯏꯅ ꯑꯃꯨꯛ ꯈꯣꯝꯕꯗ ꯃꯣꯏ ꯀꯨꯜꯂꯤꯗꯣ ꯄꯥꯏꯁꯜꯂꯨ ꯒꯨꯝꯕ ꯑꯁ ꯆꯤꯛꯄꯒ ꯌꯥꯎꯔꯤ ꯄꯣꯠꯅꯤꯗ ꯑꯩꯈꯣꯏꯕꯨꯗꯤ ꯑꯩꯕꯨꯗꯤ ꯆꯤꯛꯇꯦ
ꯎꯝ
ꯄꯨꯔꯥ ꯕꯦꯔꯥꯅꯦꯃꯦ
ꯍꯧꯖꯤꯛꯀꯥꯟꯗꯤ ꯃꯤ ꯂꯣꯏꯅꯃꯛ ꯃꯁꯥꯒꯤ ꯑꯗꯨꯝ ꯍꯩꯖꯤꯟꯕ ꯌꯥꯕ ꯂꯣꯏ ꯍꯩꯖꯤꯟꯅꯔꯦ ꯑꯩꯁꯤꯅ ꯀꯔꯤꯝ ꯇꯝꯗꯦ ꯇꯧꯕꯒꯤ ꯂꯩꯕꯒꯤ ꯈꯣꯏꯃꯥꯁꯤꯅꯅꯦ ꯅꯪ ꯌꯨꯝꯗ ꯁꯨꯝ ꯇꯥꯔꯥ ꯂꯩꯗꯣꯏ ꯁꯔꯛꯄꯨꯗꯤ ꯃꯦꯆꯤꯟ ꯊꯧꯕ ꯇꯝꯒꯦ ꯇꯝꯃꯣ ꯍꯥꯏꯔꯤꯅꯦ
ꯃꯦꯆꯤꯟ ꯊꯧꯕꯥ ꯇꯝꯒꯦ ꯇꯝꯃꯣ ꯍꯥꯏꯖꯤ
ꯌꯨꯝꯗ ꯁꯨꯝ ꯂꯩꯕꯗꯁꯨ ꯁꯨꯝ ꯂꯩꯁꯤꯜꯂꯛꯄ ꯌꯦꯡꯕ ꯋꯥꯠꯔꯛꯑꯕꯖꯥꯠꯅꯤ ꯃꯣꯏ
ꯈꯪꯉꯦ ꯀꯔꯤꯅꯣ ꯇꯧꯗꯣꯏꯁꯦ ꯍꯧꯖꯤꯛ ꯃꯇꯝꯁꯤꯗ ꯀꯦꯝ ꯍꯩꯇꯕ ꯍꯥꯏꯁꯦ ꯃꯤꯠ ꯇꯥꯡꯕꯒ ꯆꯞ ꯃꯥꯟꯅꯔꯦ
ꯎꯝ ꯍꯧꯖꯤꯛꯇꯤ ꯂꯧ ꯍꯥꯏꯕ ꯋꯥꯅꯤ ꯃꯦꯆꯤꯟꯅ ꯃꯤꯒꯤ ꯃꯍꯨꯠꯇ ꯃꯦꯆꯤꯟꯅ ꯂꯣꯏ ꯁꯤꯟꯒ꯭ꯔꯅꯤꯅ
ꯊꯕꯛꯇꯣ ꯐꯅ ꯀꯩꯅꯣ ꯇꯧꯔꯁꯨ ꯂꯩꯇ꯭ꯔꯦꯕ ꯃꯦꯆꯤꯟ ꯊꯧꯕꯗꯨꯅ ꯑꯗꯨꯝ ꯄꯩꯁꯥꯗꯣ ꯁꯣꯝꯗ ꯃꯤ ꯑꯅꯤ ꯑꯍꯨꯝꯗ ꯄꯤꯊꯣꯛꯀꯗꯕꯗꯣ ꯃꯥ ꯃꯊꯟꯇꯅ ꯃꯦꯆꯤꯟꯗꯨꯅ ꯇꯧꯔ ꯑꯗꯨꯝ ꯐꯪꯒ꯭ꯔꯅꯤ ꯌꯩꯕꯒꯤ ꯍꯥꯏꯔꯨꯔꯗꯤ ꯃꯦꯠꯆꯤꯟꯅ ꯌꯩꯕꯁꯦ ꯌꯥꯝ ꯐꯩꯑꯌꯦꯕ ꯐꯧ ꯑꯝꯇ ꯄꯛꯍꯧꯗꯦꯕ ꯆꯔꯨꯗ ꯑꯗꯨꯒ ꯁꯨꯝ ꯃꯤꯒꯤ ꯊꯕꯛꯇꯤ ꯍꯥꯠꯄꯤꯗꯅꯀꯣ ꯑꯗꯨꯒꯨꯝꯕꯩ ꯈꯜꯂ
ꯎ ꯍꯧꯖꯤꯛ ꯈꯛꯇ ꯇꯧꯔꯒꯠ ꯄꯩꯁꯥ ꯇꯥꯜꯂꯝꯂꯅꯤ ꯊꯕꯛꯇꯣ ꯃꯥꯡꯉꯕꯅꯤ ꯇꯥꯟꯐꯝ ꯂꯩꯔꯛꯇ꯭ꯔꯕꯅꯤ
ꯍꯣꯏ ꯍꯥꯏꯗꯤ ꯃꯦꯆꯤꯟꯒꯤ ꯃꯤ ꯑꯃꯇꯅ ꯄꯤꯊꯣꯛꯇꯣꯏꯗꯣ ꯁꯣꯝꯗꯗꯤ ꯃꯤ ꯏꯃꯨꯡ ꯑꯅꯤ ꯑꯃꯨꯛ ꯑꯍꯨꯝ ꯄꯨꯔꯛꯇꯣꯏꯅꯦꯕ ꯑꯃꯅ ꯆꯠꯂꯨꯔꯒ ꯑꯗꯨꯒꯨꯝꯕꯩꯗꯣ ꯂꯝꯕꯤꯗꯣ ꯂꯣꯏ ꯀꯛꯊꯠꯄꯤꯕ ꯍꯥꯏꯇꯥꯔꯦ ꯅꯨꯡꯉꯥꯏꯇꯦꯗ ꯌꯥꯝꯅ
ꯅꯨꯡꯉꯥꯏꯇꯦ
ꯀꯣꯂꯦꯖ ꯆꯠꯄꯗꯗꯤ ꯕꯖꯥꯔꯗꯒ ꯅꯣꯡ ꯐꯥꯗꯣꯛ ꯀꯣꯏꯕ ꯆꯪꯗ꯭ꯔꯅꯣꯏ
ꯑꯩ ꯅꯍꯥꯟ ꯅꯣꯡꯃ ꯑꯃ ꯆꯠꯂꯦ ꯑꯗꯨ ꯍꯜꯂꯛꯄꯗ ꯀ꯭ꯂꯥꯁ ꯑꯗꯨ ꯅꯨꯃꯤꯠꯇꯣ ꯀ꯭ꯂꯥꯁ ꯉꯟꯇ ꯇꯥꯜꯂꯣꯏꯕꯀꯣ ꯑꯗꯨꯗ ꯑꯩꯗꯣ ꯕꯖꯥꯔꯗ ꯏꯃꯥꯟꯅꯕꯤꯒ ꯆꯠꯁꯦꯅ ꯆꯠꯂ ꯑꯩꯗꯤ ꯂꯝꯕꯤꯗꯣ ꯐꯖꯅꯁꯨ ꯈꯪꯗꯦꯕ ꯑꯗꯨ ꯃꯥꯏ ꯃꯇꯨꯡꯗ ꯑꯗꯨꯝ ꯏꯟꯅꯔꯦ ꯃꯥꯗꯤ ꯈꯪꯉꯦ ꯑꯗꯨꯒ ꯍꯦꯛꯇ ꯑꯈꯣꯏꯕꯥꯅꯤꯖꯦ ꯕꯁ ꯄꯥꯔꯀꯤꯡ ꯆꯠꯂꯤꯅꯦꯅ ꯇꯧꯔꯒ ꯑꯥꯁꯨ ꯅꯥꯀꯟ ꯕꯇꯥ ꯂꯩꯕ ꯑꯗꯣꯝꯗꯨꯗ ꯆꯠ ꯂꯩꯔꯝꯃꯤꯕ ꯑꯩꯅꯒ ꯍꯥꯏ ꯄꯣꯅꯤ ꯕ ꯑꯗꯨ ꯄꯥꯔꯀꯤꯡ ꯀꯥꯏꯅ ꯕꯁ ꯃꯌꯥꯝ ꯈꯥꯝꯃꯦ ꯑꯗꯨꯒ ꯑꯔꯃꯤ ꯃꯌꯥꯝ ꯇꯣꯡ ꯂꯩꯔꯝ ꯑꯁ
ꯄꯨꯔꯥ ꯀꯩꯅꯣ ꯃꯥꯁꯨ ꯈꯪꯉꯝꯗ꯭ꯔꯤꯅꯦꯃꯤ ꯄꯥꯔꯀꯤꯡꯗꯣ ꯑꯗꯨꯒ ꯀꯣꯏꯆꯠ ꯆꯠꯂꯨꯨꯔꯃꯤꯅ ꯍꯜꯂꯛꯄꯗꯗꯤ ꯄꯣꯞ ꯇꯥꯔꯦ ꯄꯨꯡ ꯇꯔꯥ ꯀꯩꯅꯣ ꯇꯧꯔꯦꯕ ꯍꯜꯂꯛꯄꯗ ꯑꯗꯨꯝ ꯉꯜꯂꯁꯨ ꯑꯩꯈꯣꯏꯒꯤ ꯇꯨꯝꯕꯗ ꯊꯦꯡꯕꯗꯣ ꯑꯗꯨꯒ ꯑꯍꯤꯡ ꯇꯨꯝꯀꯥꯟꯗꯅ ꯄꯨꯡ ꯇꯔꯥꯒ ꯇꯔꯥ ꯇꯥꯔꯛꯄꯗ ꯃꯤꯁꯦꯁ ꯊꯥꯅꯔꯝꯕꯅꯦꯕ ꯑꯩꯒꯤ ꯍꯧꯖꯤꯛꯀꯤ ꯏꯃꯥꯟꯅꯕꯤꯗꯨꯒ ꯑꯩꯗꯤ ꯋꯥꯔꯤ ꯁꯥꯟꯅꯔꯝꯕꯅꯦꯕ ꯑꯗꯨꯗꯨꯒ ꯃꯥꯅ ꯃꯤꯅꯠ ꯇꯔꯥꯇꯔꯦꯠ ꯄꯨꯡ ꯇꯔꯥꯒ ꯃꯤꯅꯤꯠ ꯇꯔꯥꯇꯔꯦꯠꯇ ꯐꯣꯟ ꯇꯧꯔꯛꯄꯗ ꯇꯥꯍꯧꯗ꯭ꯔꯤꯕ ꯇꯨꯝ ꯂꯩꯔꯝꯃꯤꯕ ꯑꯩꯗꯤ ꯑꯗꯨꯒ ꯑꯩꯈꯣꯏꯕꯥꯅ ꯉꯥꯡꯉꯤ ꯅꯦ ꯀꯔꯤ ꯔꯤꯡꯇꯣꯟꯗꯣ ꯅꯪ ꯊꯝꯃꯤꯗꯨꯕꯣ ꯑꯩ ꯔꯤꯡꯇꯣꯟꯗꯣ ꯈꯔ ꯆꯣꯡꯉꯝ ꯆꯥꯗꯕꯅꯦꯕ ꯑꯩꯒꯤ ꯑꯗꯨꯗꯨꯒ ꯐꯨꯜꯁꯨ ꯂꯩꯈꯠꯂ ꯊꯝꯃꯝꯕꯒꯤ ꯈꯣꯡꯂꯛꯄꯗ ꯍꯧꯔꯦꯗꯅ ꯑꯩꯗꯤ ꯑꯗꯨ ꯇꯥꯗ꯭ꯔꯕ ꯇꯨꯝꯊꯈ꯭ꯔꯕ ꯑꯗꯨꯒ ꯑꯩꯈꯣꯏ ꯕꯕꯥ ꯅꯣꯏꯅ ꯈꯪꯉꯕ ꯖꯥꯠꯅꯦ ꯃꯣꯏꯗꯤ ꯀꯣꯏꯔꯥꯎ ꯈꯔꯥꯎ ꯂꯥꯎꯋꯦ ꯏꯃꯨꯡꯗꯣ ꯑꯗꯨꯁꯨ ꯑꯩꯗꯤ ꯇꯥꯗꯕꯤ ꯑꯗꯨꯝ ꯇꯝꯃꯦ ꯋꯥꯔꯨꯕꯗꯨꯗ ꯅꯣꯡꯉꯥꯜꯂꯒ ꯏꯃꯥꯅ ꯉꯥꯡꯉꯤ ꯀꯔꯤ ꯔꯤꯡꯇꯣꯟꯅꯣ ꯅꯪ ꯊꯝꯃꯤꯗꯨꯕꯣ ꯀꯅꯥꯅ ꯊꯝꯅꯒꯦ ꯑꯗꯨꯔꯤꯇꯣꯟꯗꯕꯣꯏ
ꯆꯨꯝꯅ ꯏꯁꯩ ꯁꯨꯡꯉꯥ ꯍꯥꯞꯅꯤꯡꯗꯕ ꯑꯩꯗꯤ ꯈꯔ ꯀꯥꯇꯨ ꯀꯥꯔꯟꯒꯤ ꯍꯥꯞ ꯄꯒ ꯅꯨꯡꯉꯥꯏꯖꯩ ꯍꯥꯏꯕ
ꯔꯤꯡꯇꯣꯟ ꯑꯗꯨꯃꯥꯏꯅ ꯂꯥꯛꯑꯒ ꯇꯥꯕꯗꯨꯁꯨ ꯁꯨꯝ ꯅꯨꯡꯉꯥꯏꯕꯅꯤ ꯏꯁꯥ ꯏꯊꯟꯗ
ꯎꯝ
ꯅꯨꯡꯉꯥꯏꯖꯕꯩ ꯊꯑꯣꯏꯗꯤ ꯃꯤꯅ ꯂꯥꯛꯑꯀꯥꯟ ꯄꯥꯏꯈꯠꯇꯗꯤ ꯇꯥꯔ ꯂꯩꯕꯒꯁꯨ ꯌꯥꯝ ꯇꯧꯋꯦ ꯑꯩꯁꯨ
ꯑꯩ ꯑꯩ ꯌꯥꯝ ꯇꯧꯋꯦ ꯑꯗꯨꯗꯣ ꯏꯁꯩꯗꯣ ꯑꯗꯨꯝ ꯇꯥꯔꯒ ꯁꯔ ꯂꯩꯗꯦꯕ ꯑꯗꯨꯒ ꯃꯤꯁꯀꯣꯜ ꯇꯥꯍꯟꯗꯣꯏꯕꯣ
ꯍꯣꯏ ꯍꯣꯏ ꯅꯪꯁꯨ ꯊꯕꯛ ꯇ ꯇꯧꯖꯔꯣ ꯑꯩ ꯐꯣꯟ ꯑꯃ ꯂꯥꯛꯁꯜꯂꯦ ꯑꯝꯇ ꯇꯧꯕꯤꯀꯣ ꯎꯝ ꯊꯝꯃꯦ ꯊꯝꯃꯦ ꯎꯝ